ꯇꯥꯏ ꯇꯥꯏ
ꯑꯥ ꯀꯩꯇꯧꯔꯤꯅꯣ ꯅꯪꯕꯣ
ꯐꯝꯃꯤꯅꯤꯕ ꯌꯥꯝ ꯄꯨꯛꯁꯦ ꯅꯨꯡꯉꯥꯏꯇꯕꯅ ꯀꯩꯝ ꯆꯥꯗ꯭ꯔꯦꯗ ꯉ ꯁꯤ ꯀꯩꯝ ꯍꯦꯛ ꯆꯥꯔꯦ ꯉꯔꯥꯡ ꯑꯉꯥꯡꯒꯤ ꯆꯍꯧ ꯍꯥꯏꯕꯗꯣ
ꯎꯝ
ꯑ ꯆꯥꯥꯁꯜꯂꯨꯕꯩꯀꯣ ꯄꯨꯣꯛꯁꯦ ꯅꯨꯡꯉꯥꯏꯇꯕꯅ
ꯊꯥꯎ ꯍꯥꯎ ꯆꯥꯕ ꯌꯥꯗꯕꯤ ꯇꯧꯔꯕ
ꯎꯝ ꯑꯗꯨꯗꯒꯤ ꯉꯔꯥꯡ ꯉꯁꯥꯏꯁꯤꯅꯅꯦ ꯑꯩꯈꯣꯏꯒꯤ ꯃꯊꯛꯁꯤꯗꯅꯦ ꯁ꯭ꯔꯣ ꯁ꯭ꯔꯣ ꯁ꯭ꯔꯣ ꯁꯔꯣ ꯁꯔꯣ ꯍꯛ ꯚꯨꯠ ꯅꯠꯇꯦ ꯀꯣ꯫
ꯎꯝ
ꯕꯨꯠꯀ ꯑꯃꯨꯛ ꯐꯜ ꯂꯩꯝꯅꯤ ꯑꯗꯨꯒꯤ ꯀꯩꯅꯣ ꯇꯧꯕꯒꯤ ꯇꯨꯝꯕ ꯁꯨꯡꯌꯥ ꯌꯥꯗꯅꯕ ꯑꯩꯈꯣꯏ ꯃꯥ ꯏꯕꯥꯅꯤ
ꯎꯝ
ꯁꯥꯎꯅꯤꯡꯕꯒꯤ ꯑꯃ ꯇꯨꯝꯕ ꯌꯥꯗꯕꯒꯤ ꯁꯥꯎꯅꯤꯡꯕꯗꯣ ꯈꯪꯕ꯭ꯔꯥ
ꯑꯥ ꯑꯥ
ꯑꯗꯨ ꯇꯧꯅꯤ ꯍꯥꯏꯕ ꯈꯨꯠꯁꯥꯎꯅꯤꯡꯗꯤꯕ ꯑꯩꯈꯣꯏꯃꯥꯁꯦ ꯏꯁꯧ ꯇꯤ ꯂꯥꯡꯕꯅꯤ ꯑ ꯀꯔꯤꯅꯣ ꯈꯣꯠꯂꯤꯅ ꯇꯣꯏꯁꯤꯕꯣ ꯀꯥꯏꯅꯒ ꯌꯥꯝ ꯇꯜꯂꯦ ꯑꯣꯏꯕ
ꯎ ꯂꯩꯐꯝꯒ ꯈꯪꯗ꯭ꯔ ꯌꯥꯕ ꯈꯤꯇꯪ ꯃꯈꯣꯟ ꯊꯣꯛꯂꯛꯄꯗ
ꯂꯩꯐꯝ ꯈꯪꯗ ꯅꯠꯇꯕ ꯑꯃ ꯃꯈꯣꯡ ꯊꯣꯛꯂꯛꯄꯗ ꯑꯃ ꯇꯨꯝꯕ ꯌꯥꯗꯕꯗꯣ ꯍꯪꯕ꯭ꯔꯥ ꯎꯆꯤꯔ ꯀꯩꯅꯣ ꯀꯌꯥꯃꯦꯟ ꯇꯥꯗꯕꯒꯤ ꯇꯨꯝꯕ ꯁꯤꯡꯉ ꯌꯥꯗꯕꯗꯣ ꯑꯗꯨꯃꯥꯏꯅ ꯇꯧꯔꯤꯅꯦ ꯍꯥꯏꯕ
ꯎꯝ
ꯑ ꯁꯥꯏ ꯍꯧꯖꯤꯛꯇꯤ ꯅꯨꯡꯁꯥꯕꯨ ꯈꯔ ꯐꯔꯦ ꯉꯁꯥꯏꯒꯤ ꯑꯌꯨꯛ ꯉꯟꯇꯥꯒꯤ ꯅꯨꯡꯁꯥꯗꯨꯗꯤ ꯎꯝ
ꯑꯁꯦꯡꯕ ꯌꯥꯝ ꯁꯥꯎꯅꯤꯡꯉꯦ
ꯉꯁꯥꯏ ꯑꯌꯨꯛꯀꯤ ꯅꯨꯡꯁꯥ ꯅꯪ ꯈꯪꯍꯧꯕ꯭ꯔꯥ
ꯎꯝ ꯃꯤꯠꯊꯣꯛꯑꯦ ꯍꯥꯏꯕ
ꯈꯨꯁꯥꯗꯣ ꯀꯔꯤꯅꯣ
ꯑꯗꯨꯅꯦ
ꯉꯥꯎꯋꯦꯕ
ꯑꯗꯣ ꯍꯧꯖꯤꯛꯀꯥꯟꯗ ꯃꯌꯥꯝ ꯆꯥꯛꯑꯒ ꯁꯥꯕꯒꯤ ꯇꯥꯏꯞꯇ ꯇꯧꯗ꯭ꯔꯣ ꯆꯥꯐꯝ ꯊꯛꯐꯝ ꯈꯪꯗꯕꯗ ꯁꯥꯃꯟꯕ ꯏꯁꯥꯁꯦ ꯄꯠꯊꯔꯒ
ꯑꯧ ꯑꯧ ꯑꯧ ꯑꯗꯨꯃꯥꯏꯅ ꯇꯧꯕꯗꯣ ꯁꯥꯏꯦ ꯍꯥꯏꯕ ꯑꯗꯣ ꯍꯧꯖꯤꯛꯅ ꯑꯃꯨꯛ ꯅꯨꯡꯁꯥ ꯈꯔꯕꯨꯗꯤ ꯏꯪꯊꯔꯦꯗ
ꯎꯝ
ꯉꯁꯥꯏ ꯁꯥꯔꯝꯕ ꯋꯥꯅꯦ ꯍꯣꯏ ꯅꯨꯡꯁꯥꯁꯦ ꯑꯃ ꯌꯥꯝ ꯁꯥꯗ꯭ꯔꯁꯨ ꯈꯔ ꯈꯔ ꯑꯗꯨꯝ ꯈꯤꯇꯪ ꯈꯤꯇꯪ ꯀꯩꯅꯣ ꯇꯧꯕꯗꯤ ꯑꯗꯨꯝ ꯌꯥꯏ ꯑꯗꯨꯒ ꯌꯥꯝ ꯁꯥꯕꯁꯦ ꯀꯣꯛꯀ ꯉꯥꯎꯋꯦ ꯑꯗꯨ ꯍꯥꯏꯔꯒ ꯀꯤꯠꯅꯤꯒꯤꯗꯣ ꯀꯃꯥꯏꯅ ꯇꯧꯒꯔꯒꯦꯕ
ꯀꯤꯠꯅꯤꯒꯤꯗꯣ ꯑꯥ ꯑꯃ ꯃꯌꯥꯝꯒꯤ ꯕꯣꯔꯗꯤꯡꯒꯤ ꯋꯥꯔꯗꯦꯟ ꯅꯨꯄꯤꯗꯣ ꯁꯤ ꯂꯝꯁꯤꯒꯤ
ꯎꯝ
ꯃꯥꯅ ꯌꯥꯁꯟꯅꯕ ꯄꯨꯔꯛꯈ꯭ꯔꯕꯅꯦ
ꯅꯣꯛꯅꯤꯡꯉꯦ ꯍꯥꯕꯅꯤꯗ ꯌꯥꯝꯅ
ꯑꯗꯨ ꯑꯗꯨ ꯅꯨꯄꯥꯗꯨꯁꯨ ꯉꯛꯇ꯭ꯔꯅꯦ ꯃꯥꯅ ꯇꯧꯕꯤꯔꯤꯗꯨꯒ ꯍꯥꯏꯗꯤ ꯈꯦꯠꯅꯩ ꯍꯥꯏꯕ ꯌꯥꯝꯅ
ꯍꯣꯏ ꯅꯣꯛꯅꯤꯡꯉꯦ ꯍꯥꯏꯕ ꯌꯥꯝꯅ ꯄꯤꯗ꯭ꯔ ꯀꯥꯏꯗꯗꯦ ꯅꯨꯄꯤꯅ ꯊꯥꯒꯠꯂꯛꯏꯕ ꯈꯨꯊꯥꯒꯠꯇꯣ ꯌꯥꯝ ꯅꯣꯛꯅꯤꯡꯉꯦ ꯍꯥꯏꯕ ꯄꯤꯕꯤꯔꯛꯑꯣ ꯍꯥꯏꯕꯗꯣ ꯄꯤꯕꯤꯔꯛꯑꯣꯌꯦ ꯑꯗꯨꯝ ꯍꯥꯏꯗꯤ ꯐꯠꯀ ꯄꯤꯕ ꯌꯥꯕꯩ ꯇꯥꯏꯞꯇꯒ ꯃꯥꯏ ꯈꯨꯍꯥꯏꯗꯣ ꯑꯩ ꯅꯣꯛꯅꯤꯡꯕꯁꯤꯗꯤ
ꯑꯗꯣ ꯃꯥꯗꯣ ꯁꯥꯎꯅꯤꯡꯕꯅ ꯍꯦꯟꯃꯟꯕꯅ ꯑꯣꯏꯔꯝꯒꯅꯧ ꯍꯥꯏꯕ ꯍꯥꯏꯗꯤ ꯋꯥꯔꯤ ꯁꯥꯟꯅ ꯊꯣꯛꯁꯦ ꯍꯥꯏꯕ ꯑꯕꯕꯨ ꯌꯥꯗꯕꯤꯗꯣ ꯀꯣꯏꯆꯦꯟ ꯆꯦꯟꯕꯗꯨꯗ
ꯆꯦꯜꯂꯦ ꯍꯥꯏꯔꯕ
ꯍꯣꯏ ꯋꯥꯔꯤ ꯁꯥꯟꯅꯖꯩ ꯌꯥꯗꯦ ꯑꯗꯨꯗꯨꯒꯤꯅꯦ ꯅꯨꯄꯤꯗꯨꯅ ꯃꯥ ꯑꯗꯨ ꯕꯣꯜ ꯁꯥꯟꯅꯕ ꯑꯗꯨꯗ ꯂꯥꯛꯑ ꯁꯪꯉ ꯂꯩꯗꯣ
ꯈꯪꯗꯦ ꯑꯗꯨꯗꯤ ꯑꯗꯣꯝꯗꯅꯝꯇ ꯎꯗ꯭ꯔꯤ ꯑꯩ
ꯍꯧꯖꯤꯛꯄꯨꯗꯤ ꯀꯛꯊꯠꯈ꯭ꯔꯕꯅꯦꯕ ꯌꯥꯁꯟꯅꯔꯦ ꯀꯥꯏꯅꯒ
ꯎꯝ
ꯑꯗ ꯅꯨꯄꯤꯗꯨꯅ ꯅꯨꯄꯥꯗꯣ
ꯎꯝ
ꯂꯣꯏꯅꯕ ꯍꯧꯔ ꯍꯣꯏꯅꯕ ꯍꯧꯕ ꯃꯥꯜꯂꯦꯕ ꯈꯔ ꯑꯗꯨꯒ ꯀ ꯃꯍ ꯃꯖꯦ ꯍꯧꯖꯤꯛ ꯑꯩꯗꯣ ꯂꯥꯏꯐ ꯊꯥꯕꯗꯣ ꯌꯦꯡꯍꯧꯗ꯭ꯔꯕꯅꯤꯅ ꯈꯪꯗ꯭ꯔꯦꯕꯀꯣ ꯑꯗꯨꯗ ꯃꯥꯅ ꯅꯨꯄꯤꯗꯨꯅ ꯋꯥꯔꯤ ꯁꯥꯗꯣꯛꯁꯦ ꯅꯪꯒꯤ ꯑꯔꯥꯟꯕ ꯂꯩꯒꯦꯔꯥ ꯑꯩꯒꯤ ꯑꯔꯥꯟꯕ ꯂꯩꯒꯦꯔꯥ ꯍꯥꯏꯗꯨ ꯄꯛꯅꯖꯦ ꯍꯥꯏꯕ ꯃꯇꯝꯗ ꯋꯥꯔꯤ ꯁꯥꯟꯅꯖ ꯌꯥꯗꯦ ꯍꯥꯏꯌꯦꯕ ꯅꯨꯄꯥꯁꯦ
ꯎꯝ
ꯑꯗꯨꯗꯨꯒꯤ ꯅꯨꯄꯤꯁꯤꯅ ꯃꯥꯒꯤ ꯕꯣꯜꯒ ꯂꯩꯕꯗꯨꯗ ꯑꯥ ꯕꯣꯜ ꯐꯥꯏꯅꯦꯜꯁꯦ ꯄꯨꯡꯇꯥ ꯉꯥꯏꯔꯒꯦꯅ ꯃꯥꯁꯦ ꯉꯥꯏꯕꯅꯦ ꯕꯣꯜ ꯐꯥꯏꯅꯦꯜ ꯂꯣꯏꯕ ꯅꯨꯃꯤꯠꯁꯤꯗꯅꯦꯕ ꯅꯨꯄꯤꯅ ꯑꯥ ꯁ꯭ꯇꯦꯇꯁ ꯊꯥꯒꯠꯂꯛꯏꯁꯦ ꯑꯗꯨꯗꯨꯒ ꯁꯇꯦꯠ ꯁꯦ ꯕꯣꯜꯁꯦ ꯁꯥꯟꯅꯕ ꯃꯥꯁꯦ ꯐꯝꯃꯒ ꯁꯪꯉ ꯂꯩꯕꯅꯦꯕ ꯐꯥꯏꯅꯦꯜꯁꯦ ꯂꯣꯏꯕ
ꯎꯝ ꯑꯣ ꯅꯨꯄꯤꯁꯤꯅ
ꯍꯣꯏ ꯍꯣꯏ ꯍꯣꯏ ꯑꯗꯒꯤ ꯇꯧꯅꯔꯛꯄ ꯉꯥꯛꯇꯅꯦꯕ ꯍꯥꯏꯗꯤ ꯕꯣꯜ ꯁꯥꯟꯅꯐꯝꯁꯤꯗ ꯐꯥꯏꯅꯦꯜꯒꯤ ꯁꯥꯟꯅꯕ ꯁꯪꯉ ꯂꯩꯕꯁꯦ ꯅꯨꯄꯤꯁꯤꯅ ꯂꯥꯏꯐ ꯊꯥꯗꯣꯔꯛꯑꯦꯕ
ꯎꯝ
ꯑꯥ ꯃꯥ ꯇꯧꯁꯅꯨ ꯇꯧꯁꯅꯨ ꯃꯥꯁꯦ ꯇꯧꯔꯤꯁꯦ ꯃꯥ ꯕꯣꯜꯒꯤ ꯀꯩꯝꯇ ꯄ꯭ꯔꯤꯄꯦꯔꯦꯁꯟ ꯍꯧ ꯍꯧꯇ꯭ꯔꯤꯉꯩꯗꯒꯤꯅꯦ ꯃꯥꯅ ꯑꯩꯉꯣꯟꯗꯒꯤ ꯆꯦꯜꯂꯤꯁꯦ ꯈꯣꯠꯂꯤꯁꯦ ꯃꯥꯒꯤ ꯕꯣꯜ ꯁꯥꯟꯅꯕꯁꯦ ꯂꯣꯏꯕꯐꯧ ꯉꯥꯏꯒꯦ ꯇꯧꯕꯅꯤ ꯈꯣꯠꯄꯅꯤ ꯍꯥꯏꯔꯒ ꯂꯥꯏꯐ ꯊꯥꯗꯣꯔꯛꯄꯅꯦꯕ ꯅꯨꯄꯤꯁꯤꯅ
ꯎꯝ
ꯑꯗꯨꯒꯤ ꯂꯥꯏꯐꯁꯦ ꯑꯩꯅ ꯀꯏꯅꯅꯦꯅ ꯁꯨꯝ ꯂꯥꯏꯐꯁꯦ ꯍꯥꯏꯗꯤ ꯅꯍꯥꯟꯉꯩ ꯑꯩꯗꯣ ꯃꯕꯥꯅꯤꯗꯧ ꯑꯗꯨꯝ ꯅꯨꯡꯁꯤꯕꯩ ꯍꯥꯏꯐꯦꯠ ꯍꯥꯏꯐꯦ ꯌꯦꯡꯉꯦꯕ ꯃꯕꯥꯅꯤ ꯚꯤꯗꯤꯑꯣ ꯀꯩꯀꯥꯁꯦ ꯑꯗꯨꯗꯨꯗ ꯍꯥꯏꯗꯤ ꯁꯨꯝ ꯅꯨꯡꯁꯤꯗꯅ ꯍꯥꯏꯗꯤ ꯀꯤꯠꯅꯤ ꯅꯥꯝꯃ ꯅꯥꯝꯃꯒ ꯄꯤꯅꯔꯒ ꯇꯧꯃꯤꯟꯅ ꯇꯅꯕ ꯍꯥꯏꯁꯦ ꯃꯇꯝꯁꯤꯗ ꯑꯇꯥꯡꯕꯅꯦ ꯑꯗꯨ ꯌꯦꯡꯕꯤꯕꯅꯦꯕ ꯑꯗꯨꯗꯨꯒ ꯑꯗꯨ ꯑꯣꯏ ꯂꯩꯔꯝꯃꯗꯤ ꯑꯩꯁꯦ ꯄꯨꯀꯪ ꯉꯛꯈ꯭ꯔꯕ ꯅꯨꯄꯤꯗꯨꯅ ꯑꯃꯨꯛ ꯏꯁꯇꯦꯇꯁ ꯊꯝꯃꯛꯑꯦꯗꯅ
ꯎꯝ
ꯑꯗꯣ ꯍꯧꯖꯤꯛꯄꯨꯗꯤ ꯌꯥꯁꯟꯅꯈ꯭ꯔꯦꯅꯕꯨꯗꯤ ꯍꯥꯏꯕꯅꯦ ꯑꯗꯣ ꯈꯪꯗꯦꯅ ꯇꯧꯔꯤꯁꯦ ꯊꯥꯖꯕ ꯑꯝꯇ ꯂꯩꯁꯤꯜꯂꯛꯇ꯭ꯔꯦ ꯀꯤꯠꯅꯤꯐꯧ ꯄꯤꯔꯒ ꯀꯠꯊꯣꯛꯑꯐꯥꯎꯕꯗ ꯂꯦꯞꯄ ꯉꯝꯖꯗ꯭ꯔꯕꯅꯦꯕ
ꯑꯗꯨ ꯑꯗꯨꯅ ꯍꯥꯏꯖꯧꯅꯦ
ꯁꯤꯗ ꯀꯩꯅꯣꯕ ꯊꯥꯖꯗꯣꯏꯁꯦ
ꯎꯝ ꯍꯥ
ꯑꯗ ꯃꯣꯏ ꯊꯃꯣꯏꯗꯨꯁꯨ ꯑꯉꯛꯄꯅꯦ ꯍꯥꯏꯕ ꯃꯁꯥꯗꯨꯗ ꯍꯥꯏꯗꯤ ꯒꯤꯜꯇꯤ ꯑꯦꯇ ꯐꯤꯜ ꯇꯧꯗꯕ꯭ꯔꯥ ꯍꯥꯏꯕꯅꯤꯗ
ꯍꯥꯏꯕꯗꯤ ꯃꯥꯅ ꯃꯥꯅ ꯍꯤꯡꯉꯤꯗꯣ ꯃꯤꯒꯤ ꯀꯤꯠꯅꯤꯗꯨꯅꯅꯦ ꯍꯥꯏꯕ
ꯎꯅꯤꯡꯍ
ꯎꯝ
ꯑ ꯍꯥꯏꯗꯤ ꯀꯃꯥꯏꯅ ꯍꯥꯏꯗꯣꯏꯅꯣ ꯑ ꯈꯪꯗꯦꯗ ꯅꯣꯛꯅꯤꯡꯉꯦ ꯖꯥꯠ ꯖꯥꯠꯅꯦ ꯑꯣꯏꯕ
ꯑꯗꯒꯤ ꯑꯃꯗꯨꯁꯨ ꯃꯉꯥꯏꯔꯦ ꯑꯇꯣꯞꯄ ꯑꯃꯗꯨꯒꯤꯗꯨꯅ ꯃꯔꯣꯟ ꯑꯃ ꯚꯗꯤꯑꯣꯒ ꯊꯥꯒꯠꯂꯛꯑꯦ ꯅꯣꯛꯅꯤꯡꯉꯕ
ꯑꯇꯣꯞꯄ ꯑꯃꯜꯗꯗꯤ ꯍꯥꯏꯗꯤ ꯀꯅꯥꯅꯣ
ꯑꯇꯣꯞꯄ ꯑꯃ ꯑꯇꯣꯞꯄ ꯑꯃ ꯅꯪ ꯈꯪꯗ꯭ꯔꯣ ꯑꯁ ꯕꯣꯅꯤꯅ ꯃꯉꯥꯜ ꯃꯉꯥꯜ ꯇꯧꯕꯒꯤꯗꯣ ꯈꯪꯗ꯭ꯔꯣ ꯅꯪ
ꯂꯑꯕꯒꯤꯗ
ꯑꯥ
ꯑꯗꯨꯗꯣ ꯂꯥꯏꯔꯕꯒꯤ ꯅꯨꯄꯥꯗꯨ ꯆꯪꯕ ꯚꯗꯤꯑꯣꯒ ꯊꯥꯒꯠꯂꯒ ꯑꯦꯗꯚꯔꯇꯥꯏꯁ ꯇꯧꯁꯤꯜꯂꯛꯑꯦ ꯑꯃ ꯒꯦꯝꯒꯤ ꯑꯦꯗꯚꯔꯗꯥꯏꯁꯀ ꯇꯧꯋꯦ ꯌꯥꯝ ꯅꯣꯛꯅꯤꯡꯉꯦ ꯍꯥꯏꯕ ꯃꯥꯗ ꯄꯩꯁꯥ ꯇꯥꯜꯂꯤꯅꯦ ꯍꯥꯏꯕ ꯑꯃ ꯍꯥꯏꯗꯤ ꯕꯤꯗꯤꯑꯣ ꯊꯥꯒꯠꯂꯒ ꯄꯩꯁꯥ ꯇꯥꯟꯕꯁꯨ ꯌꯥꯔꯣꯏꯗꯅ
ꯎꯝ
ꯅꯣꯛꯅꯤꯡꯕꯗ ꯑꯗꯨꯗꯧꯔꯣꯕ ꯑꯗꯨꯁꯨ ꯅꯣꯡ ꯃꯔꯛꯇꯒ ꯐꯝꯃꯒꯤ
ꯃꯥꯗꯣ ꯀꯩꯅꯣ ꯇꯧꯋꯦ ꯍꯥꯏꯗꯤ ꯑ ꯑꯗꯨꯝ ꯅꯨꯄꯤꯗꯣ ꯀꯩꯅꯣ ꯇꯧꯗ꯭ꯔꯕꯅꯤꯅ ꯀꯩꯁꯨ ꯃꯤꯅ ꯁꯞꯄꯣꯔꯠ ꯇꯧꯕꯤꯗꯧ ꯃꯥꯟꯗ꯭ꯔꯕ
ꯑꯗꯣ ꯑꯩꯅ ꯌꯥꯝ ꯅꯣꯛꯅꯤꯡꯉꯤꯁꯦ ꯁ꯭ꯇꯤꯜ ꯃꯥꯅ ꯊꯥꯒꯠꯂꯤꯕ ꯕꯤꯗꯤꯑꯣꯗꯨꯗ ꯃꯤ ꯂꯥꯏꯛ ꯇꯧꯔꯤꯕ ꯋꯥꯟ ꯀꯦ ꯃꯨꯛꯅ ꯑꯗꯨꯗ ꯂꯥꯏꯔꯤꯛ ꯇꯧꯔꯤꯕ ꯃꯤꯁꯤꯡꯗꯨ ꯃꯀꯣꯛ ꯌꯥꯎꯗꯕ꯭ꯔꯥ ꯍꯥꯏꯕꯅꯤꯗ
ꯍꯣ ꯍꯣ ꯍꯣ ꯍꯣꯏ
ꯃꯥꯅ ꯁꯦꯠ ꯑꯣꯏꯕꯒꯤ ꯊꯥꯒꯠꯄꯗ ꯁꯦꯠ ꯑꯣꯏꯕꯗꯨꯗ ꯂꯥꯏꯛ ꯇꯧꯕ ꯑꯣꯏꯔꯝꯕꯗꯤ ꯌꯥꯏꯑꯕ ꯑꯗꯣ ꯁꯦꯠ ꯑꯣꯏꯕꯗꯨꯗ ꯂꯥꯏꯛ ꯇꯧꯕꯗ ꯃꯉꯣꯟꯗꯗꯤ ꯄꯩꯁꯥꯗꯣ ꯆꯪꯉꯤꯅꯤꯗꯅ
ꯎꯝ
ꯑꯗꯨ ꯁꯞꯄꯣꯔꯠꯇꯨ ꯄꯤꯔꯣꯏꯗꯕꯅꯦ ꯍꯥꯏꯕ ꯑꯝꯇꯪ ꯈꯪꯍꯟꯒꯗꯕꯅꯦ ꯍꯥꯏꯕ
ꯃꯥꯅꯦ ꯆꯪꯕꯤꯁꯨ
ꯃꯤꯁꯤꯡꯁꯦ ꯃꯀꯣꯛꯔꯝ ꯌꯥꯎꯗꯦ ꯑꯗꯒꯤ ꯑꯟꯐꯣꯂꯣ ꯑꯩꯈꯣꯏꯗꯤ ꯅꯍꯥꯟꯅ ꯇꯧꯊꯣꯛꯈ꯭ꯔꯦꯗꯣ ꯃꯤ ꯇꯧꯗꯕ ꯃꯤ ꯍꯩ ꯇꯔꯤꯌꯥ ꯀꯗꯩꯅꯣ ꯈꯪꯗꯦꯕ
ꯎ
ꯑꯃ ꯗ꯭ꯔꯦꯁꯤꯡ ꯇꯦꯕꯜ ꯂꯧꯈꯠꯇ꯭ꯔꯤꯕ ꯇꯧꯗꯣ ꯈꯕ꯭ꯔꯥ
ꯑꯥꯎ ꯑ ꯑ ꯑꯧ ꯑꯧ ꯑꯗꯨꯒ ꯁꯨꯃꯥꯏꯅꯁꯨ ꯍꯥꯏꯕꯅꯦ ꯍꯥꯏꯕ ꯀꯩꯅꯣꯅ ꯗ꯭ꯔꯦꯁꯤꯡ ꯇꯦꯕꯜ ꯂꯧꯈꯠꯂꯅꯤ ꯍꯥꯏꯈ꯭ꯔꯕꯅꯤꯀꯣ ꯑꯅ
ꯑ
ꯑꯗꯨꯃꯥꯏꯅ ꯍꯥꯏꯒꯦ ꯑꯗꯨꯒ ꯀꯃꯦꯟ ꯄꯤꯕꯤ ꯑꯁ ꯅꯣꯏꯁꯤꯗꯤ ꯀꯃꯥꯏꯅ ꯇꯧꯅꯤꯅ ꯀꯃꯗꯤ ꯃꯅꯕ
ꯑ ꯑꯗꯣ ꯌꯥꯝ ꯊꯨꯎꯗ꯭ꯔꯥ ꯍꯥꯏꯗꯤ ꯃꯣꯏꯗꯤ ꯍꯥꯟꯅꯁꯨ ꯈꯪꯅꯔꯒ ꯂꯩꯕꯅꯤꯅ
ꯎꯝ ꯅꯣꯏꯁꯤꯗꯤ ꯀꯃꯥꯏꯅ ꯇꯧꯅꯤꯅꯦ ꯅꯣꯛꯅꯤꯡ ꯍꯥꯏꯕ
ꯍꯂꯕꯤ
ꯍ ꯃꯤꯈꯩꯁꯤꯁꯨ ꯑꯗꯨꯝ ꯀꯥꯅꯟ ꯇꯧꯗꯤ ꯑꯗꯨꯝ ꯉꯥꯏ ꯂꯩꯕꯗꯣ ꯍꯕ꯭ꯔꯥ
ꯎꯝ
ꯑꯗꯨꯅꯦ ꯍꯥꯏꯕ ꯇꯧꯔꯤ
ꯃꯥꯜ ꯑꯁ ꯚꯦꯂꯦꯠ ꯚꯦꯂꯦꯠ ꯁꯨꯁꯦ ꯇꯥꯡꯉꯦ ꯃꯤꯅ ꯆꯍꯨꯝ ꯌꯥꯡꯈꯩ ꯑꯥꯔ ꯑꯦꯁ ꯑꯦꯁ ꯅ ꯆꯍꯨꯝ ꯌꯥꯡꯈꯩꯗ ꯌꯣꯟꯊꯣꯛꯑꯒ ꯅꯤꯉꯣꯜ ꯐꯤꯅ ꯆꯥꯇ꯭ꯔꯨꯛꯀ ꯆꯥꯝꯔꯤ ꯌꯥꯡꯈꯩꯗꯒ ꯌꯣꯜꯂꯦ
ꯕꯦꯂꯦ ꯐꯤꯗꯤ ꯀꯩꯅꯣ ꯈꯪꯗꯦ
ꯑꯃ ꯇꯝ ꯁꯨꯁꯊꯣ ꯕꯂꯦꯠꯀꯤ ꯚꯦꯂꯦꯠ ꯁꯨꯁ
ꯎ
ꯑꯗꯨꯗꯣ ꯍꯥꯏꯗꯤ ꯑꯥꯔ ꯑꯦꯁ ꯑꯦꯁꯅ ꯆꯍꯨꯝ ꯌꯥꯡꯈꯩꯗꯒꯤ ꯑꯣꯟꯊꯣꯛꯇ꯭ꯔꯥ
ꯎꯝ
ꯑꯗꯨꯒꯤ ꯄꯣꯠꯇꯣ ꯅꯤꯉꯣꯜ ꯐꯤꯅ ꯆꯥꯇ꯭ꯔꯨꯛ ꯅꯠꯇ꯭ꯔꯒ ꯆꯥꯝꯔꯤ ꯌꯥꯡꯈꯩ ꯁꯨꯃꯥꯏꯅ ꯂꯣꯏ ꯂꯩꯀꯣꯅ ꯊꯥꯒꯠꯂꯛꯑꯦ ꯑꯗꯨꯗꯤ ꯃꯥꯏꯗꯣ ꯇꯥꯡꯃꯟꯗ꯭ꯔꯣ
ꯕꯦꯂꯦꯠ ꯃꯥꯟꯅꯗꯕ ꯑꯣꯏꯔꯝꯕꯁꯨ ꯌꯥꯏꯗ ꯑꯗꯨꯗꯤ
ꯃꯥꯟꯅꯩꯌꯦ ꯃꯥꯟꯅꯩꯌꯦ ꯍꯥꯏꯗꯤ ꯑ ꯁꯨꯃꯥꯏꯅ ꯐꯤ ꯑꯣꯏꯔꯒ ꯃꯇꯣꯟꯗ ꯂꯦꯗꯔ ꯑꯣꯏꯕꯁꯦ ꯆꯞ ꯃꯥꯟꯅꯩꯌꯦ
ꯑꯣ ꯑꯗꯣ ꯑꯥꯗꯗꯤ ꯌꯥꯝ ꯍꯣꯡꯉꯦ ꯑꯩꯅ ꯍꯥꯏꯕꯗꯣ ꯃꯐꯝ
ꯎꯝ ꯎꯝ ꯍꯣꯡꯉꯦ ꯑꯗꯨꯕꯨꯗꯤ
ꯑꯗꯨꯗꯤ ꯌꯥꯝ ꯍꯣꯡꯉꯦ
ꯀꯤꯂꯤ ꯆꯅꯥ ꯆꯥꯅꯤꯡꯉꯤꯗ
ꯑꯩꯁꯨ ꯑꯩꯁꯨ ꯆꯥꯅꯤꯡꯕꯅꯦꯕ ꯑꯗꯨ ꯇꯧ ꯍꯟꯕ ꯑꯗꯣ ꯑꯩꯈꯣꯏꯒꯤ ꯑꯁꯤꯗ ꯑꯉꯥꯡ ꯑꯉꯥꯡ ꯇꯨꯏꯁꯟ ꯇꯧꯕꯒꯤ ꯃꯃꯥꯅꯦꯕ ꯃꯥꯗꯤ ꯌꯥꯝ ꯍꯩꯌꯦꯕ ꯐꯪꯕ꯭ꯔꯥ
ꯑꯥ
ꯃꯥꯗꯣ ꯌꯥꯝ ꯊꯤꯅ ꯍꯩꯌꯦꯕ ꯇꯨꯁꯟ ꯇꯨꯋꯏꯁꯟꯒꯤ ꯀꯩꯅꯣ ꯇꯧꯕ ꯍꯧꯕ ꯑꯩꯗꯣ ꯁꯨꯡꯆ ꯆꯥꯗꯕꯅꯦ ꯃꯥꯅ ꯍꯧꯕꯗꯣ ꯌꯥꯝ ꯊꯤꯅ ꯍꯥꯎꯈꯤꯦ ꯍꯥꯏ ꯍꯥꯎꯈꯤꯕꯕ ꯋꯥꯟꯗꯣ
ꯑꯥ ꯑꯃ ꯊꯣ ꯊꯣꯑ ꯊ ꯂꯥꯎꯅ ꯅꯞ ꯅꯞ ꯂꯥꯎꯅ ꯅ ꯖ꯭ꯋꯥꯏ ꯖ꯭ꯋꯥꯏ ꯆꯥ ꯇꯥꯗꯕꯤꯗ ꯈꯪꯕꯩ ꯍꯥꯏꯁꯦ ꯃꯐꯣꯟꯒ ꯌꯥꯝ ꯌꯥꯎꯔꯒ
ꯎꯝ ꯑꯗꯒꯤ ꯑꯗꯨꯇꯪꯁꯨ ꯅꯠꯇꯕ ꯑꯗꯒꯤ ꯀꯩꯅꯣꯁꯨ ꯇꯧꯕ ꯎꯝ ꯀꯔꯤ ꯀꯔꯤ ꯑꯁ ꯑ ꯀꯩꯕ ꯀꯩꯕ ꯀꯩꯕ ꯑꯃ ꯊꯣꯏꯗ꯭ꯔꯤꯡꯒꯗꯣ ꯍꯥꯞꯄꯗꯣ
ꯑꯧ ꯑꯧ ꯑꯧ ꯑꯧ ꯇꯨꯅꯤꯈꯣꯛꯀ ꯍꯥꯞꯄꯒ
ꯎꯝ ꯊꫭꯏꯗ꯭ꯔꯤꯡꯒ ꯍꯥꯞꯄꯒ ꯑꯗꯨꯃꯥꯏꯅ ꯇꯧꯕ ꯌꯥꯝ ꯍꯩ ꯍꯥꯏꯕ
ꯎꯝ
ꯑꯗꯨꯃꯥꯏ ꯇꯧꯔꯒ ꯇꯧꯋꯦ ꯑꯁ ꯑꯅꯤꯔꯛꯂꯣ ꯑꯃꯨꯛ ꯂꯣ ꯄꯤꯔꯛꯈ꯭ꯔꯕꯅꯦ ꯑꯧ ꯇꯨꯅꯤꯡꯈꯣꯛꯀ ꯍꯥꯞꯄꯤ ꯏꯕꯦꯝꯃ ꯐꯖꯅꯒ ꯈꯨꯍꯥꯎ ꯑꯃ ꯆꯥꯅꯤꯡꯉꯕ ꯇꯧꯔꯤ ꯑꯝꯇ ꯇꯧꯕꯤꯒꯦ ꯇꯧꯕꯅꯤ ꯑꯝꯇ ꯇꯧꯕꯤꯒꯦ ꯇꯧꯕ ꯍꯦꯛ ꯇꯛ ꯁꯪꯗꯤꯒ ꯁꯪꯗ꯭ꯔꯦꯅ ꯇꯧꯔ
ꯍꯥꯏꯗꯤ ꯁꯨꯝ ꯃꯇꯝꯗꯣ ꯆꯪꯉꯤꯗꯅ
ꯑꯧ ꯑꯗꯨꯒꯤ ꯃꯣꯏ ꯃꯣꯏꯒꯤꯁꯨ ꯃꯣꯏ ꯃꯣꯏꯒꯤ ꯂꯨꯍꯣꯡꯕ ꯊꯣꯛꯄ ꯌꯥꯎꯕꯅꯦꯕꯀꯣ
ꯑ
ꯑꯗꯨꯒꯤꯁꯨ ꯏꯕꯦꯝ ꯑꯗꯨꯃꯥꯏꯅ ꯃꯣꯏꯒꯤ ꯑꯗꯨꯃꯥꯏꯅ ꯊꯧꯗꯣꯛ ꯊꫭꯛꯂꯛꯄ ꯌꯥꯎꯕꯒꯤꯁꯨꯅꯦ ꯈꯪꯕ꯭ꯔꯥ ꯄꯩꯁꯥ ꯍꯥꯏꯕꯒ ꯄꯩꯁꯥ ꯍꯥꯏꯕꯒ ꯇꯜꯂꯦ ꯍꯥꯏꯕꯅꯦ ꯍꯥꯏꯗꯤ ꯃꯣꯏꯗꯣ ꯇꯨ ꯃꯟꯁ ꯑꯗꯨꯝ ꯁꯨꯔꯕꯅꯦꯕ ꯊꯥ ꯑꯅꯤ ꯁꯨꯔꯕꯅꯦꯕ
ꯎꯝ
ꯑꯗꯨ ꯄꯩꯁꯥꯕꯨꯗꯤ ꯇꯜꯂꯦ ꯍꯥꯏꯕ ꯑꯩꯗꯣ ꯍꯥꯏꯗꯤ ꯊꯧꯗꯣꯛ ꯋꯥꯊꯣꯛ ꯊꯣꯛꯄ ꯍꯥꯏꯁꯦ ꯄꯩꯁꯥꯕꯨ ꯃꯌꯥꯝ ꯆꯪꯉꯤꯅ ꯇꯔ ꯏꯃꯨꯡꯒꯤꯁꯨ ꯑꯣꯏꯕꯅꯤꯅ
ꯊꯕꯛꯁꯨ ꯆꯤꯜꯂꯦ
ꯑ ꯍꯥꯏꯕ ꯇꯜꯂꯦ ꯍꯥꯏꯕ ꯑꯗꯣ ꯈꯔ ꯂꯩꯒꯕꯨꯗꯤ ꯍꯥꯏꯐꯦꯠꯄꯨꯗꯤ ꯍꯥꯏꯅꯤꯀꯣ ꯑꯗꯨꯗ ꯁꯨꯝ ꯍꯥꯏꯗꯤ ꯍꯥꯏꯍꯧꯗ꯭ꯔꯗꯤ ꯑꯃꯨꯛꯁꯨ ꯅꯠꯇ꯭ꯔꯥ
ꯃꯥꯅꯦ
ꯍꯥꯏꯐꯦꯠꯄꯨꯗꯤ ꯍꯥꯏꯅꯤ ꯑꯗꯨꯝ ꯃꯣꯏ ꯄꯤꯅꯤꯡ ꯃꯇꯝꯕꯨꯗꯤ ꯑꯗꯨꯝ ꯄꯤꯖꯔꯛꯑꯖꯅꯤ ꯍꯥꯏ ꯍꯥꯏꯐꯦꯠꯇꯤ ꯍꯥꯏꯗ꯭ꯔꯗꯤ ꯌꯥꯔꫭꯏ ꯀꯩꯁꯨ ꯍꫭꯏ ꯑꯗꯤ ꯇꯥꯏꯃꯤꯡꯗꯣ ꯍꯥꯏꯗꯤ ꯄꯩꯁꯥ ꯂꯧꯕꯩ ꯇꯥꯏꯃꯤꯡꯗꯣ ꯒꯌꯥꯟꯃꯦꯟ ꯇꯥꯟꯅꯔꯣꯏꯗꯣꯏꯅꯦ ꯍꯥꯏꯕ
ꯃꯥꯅꯤ ꯃꯥꯅꯤ ꯍꯥꯏꯗꯤ ꯌꯥꯝꯖꯟꯈ꯭ꯔꯒꯗꯤ ꯃꯣꯏꯗꯁꯨ ꯌꯥꯝꯅ ꯊꯣꯛꯏꯗꯅ
ꯍꯣꯏ ꯍꯣꯏ ꯍꯣꯏ ꯑꯗꯨꯃꯥꯏ ꯇꯧꯕꯅꯤꯅꯦ ꯑꯗꯨꯒꯤ ꯈꯪꯗꯦ ꯑꯗꯨ ꯍꯥꯏꯔꯒ ꯀꯩꯅꯣ ꯅꯣꯏ ꯐꯨꯠꯕꯣꯜꯁꯦ ꯀꯔꯝ ꯀꯥꯟꯗ ꯂꯣꯏꯗꯣꯏꯅꫭ ꯁꯤꯕꯣ
ꯎꯝ ꯈꯔ ꯋꯥꯠꯂꯤ ꯁꯦꯃꯤꯐꯥꯏꯅꯦꯜ ꯐꯧꯇꯤ ꯁꯦꯃꯤꯐꯥꯏꯅꯦꯜ ꯁꯥꯟꯅꯗ꯭ꯔꫭꯕꯅꯦ ꯅꯪ ꯌꯦꯡꯕꯔꫭ
ꯌꯦꯡꯗꯦꯗ
ꯑꯩꯈꯣꯏꯗꯤ ꯁꯣꯝꯗ ꯀꯞꯅꯕꯅ
ꯇꯤꯚꯤꯒ ꯂꯩꯔꯒ ꯃꯌꯥꯝꯒ ꯌꯦꯡꯕꯗꯣ
ꯑꯥ
ꯃꯥꯏ ꯌꯦꯡꯕ ꯑꯣꯏꯔꯗꯤ ꯅꯨꯡꯉꯥꯏꯅꯤꯕ ꯈꯪꯕ꯭ꯔ ꯅꯠꯇꯕꯤꯗ ꯐꯣꯟꯗꯒ ꯌꯦꯡꯕꯗꯨꯗꯤ ꯏꯇꯣꯟ ꯏꯇꯣꯟꯗ ꯌꯦꯡꯕꯗꯨꯗ ꯀꯔꯥ ꯌꯦꯡꯗꯣꯏꯅꯣ
ꯍꯣꯏ ꯅꯍꯥꯟꯋꯥꯏꯒꯤ ꯇꯥꯏꯞꯇ ꯄꯨꯂꯞ ꯌꯦꯡꯃꯤꯟꯅꯔꯗꯤ ꯈꯪꯗꯦ ꯁꯤꯃꯥꯕꯨ ꯑꯣꯏꯔꯣ ꯃꯪ ꯑꯣꯏꯔ ꯅꯨꯡꯉꯥꯏꯗꯅ
ꯎꯝ ꯐꯅꯜꯒꯤ ꯑꯣꯏꯔꯣ ꯐꯅꯜꯗꯗꯤ ꯀꯝꯃꯨꯅꯤꯇꯤ ꯍꯣꯜꯗꯒ ꯀꯥꯞꯅꯩꯗꯅꯀꯣ ꯃꯤ ꯃꯌꯥꯝ
ꯑꯥ ꯑꯥ ꯀꯥꯞꯇꯣꯏꯔꯝꯒꯅꯤ
ꯑ ꯑꯗꯨ ꯀꯥꯞꯄ ꯅꯪ ꯊꯣꯛꯇꯣꯏꯔꯣ
ꯊꯣꯛꯑꫭꯏꯗ ꯇꯜꯂꯤ ꯏꯀꯥꯏꯖꯩ
ꯎꯝ ꯅꯪ ꯊꯣꯛꯑꯗꯤ ꯊꫭꯛ ꯅꯪ ꯅꯪ ꯊꯣꯛꯇꯣꯏꯗꯤ ꯊꯣꯛꯆꯦ ꯍꯥꯏꯒꯦ ꯇꯧꯏꯅꯦ
ꯍꯗꯤ
ꯇꯣꯛꯇꯣꯏꯔꯗꯤ ꯇꯣꯡ ꯆ ꯍꯥꯏꯒꯦ ꯇꯧꯤꯅꯣ ꯊꫭꯛꯇꫭꯏꯗꯤ ꯊꫭꯛꯁꯤ ꯍꯥꯏꯒꯦ ꯇꯧꯕꯅꯤ ꯍꯥꯏꯒꯦ ꯇꯧꯕꯅꯤ ꯍꯥꯏꯗꯤ ꯅꫭꯏꯕꯥꯍꯣꯏ ꯅꯣꯏꯅꯥꯎꯍꫭꯏ ꯑꯗꯨꯝ ꯄꯨꯂꯞ ꯊꯣꯛꯄ ꯌꯥꯏꯗꯅ ꯑꯗꯨꯗꯤ
ꯌꯥ ꯌꯥꯏ
ꯑ ꯊꯣꯛꯇꯣꯏꯔꯗꯤ ꯊꯣꯛꯁꯤ ꯍꯥꯏꯒꯦ ꯇꯧꯕꯅꯤ
ꯎꯝ
ꯍꯥꯏꯗꯤ ꯄꯨꯂꯞ ꯌꯦꯡꯃꯤꯟꯅꯕꯁꯤ ꯅꯨꯡꯉꯥꯏꯕꯅꯦ ꯍꯥꯏꯕ ꯂꯥꯎꯔꯒ
ꯎꯝ ꯎꯝ ꯅꯨꯡꯉꯥꯏꯕꯅꯤ ꯏꯕꯦꯝ
ꯅꯨꯡꯉꯥꯏꯌꯞ
ꯑꯗꯨꯒ ꯑꯩꯒꯤꯗꯤ ꯑꯩꯒꯤꯗꯤ ꯌꯥꯝ ꯁꯥꯊꯤꯕ ꯑꯃꯅ ꯑꯩꯅ ꯀꯥꯍꯟꯅꯤꯡꯕ ꯄꯣꯠꯁꯦ ꯑꯩ ꯕꯣꯜ ꯌꯦꯡꯕ ꯌꯥꯗꯦꯕ
ꯑ ꯀꯥꯗꯕ
ꯎꯝ ꯑꯗꯨꯗꯨꯅ ꯑꯩ ꯁꯨꯛꯌꯦꯡ ꯌꯦꯡꯗꯦꯕ ꯂꯣꯏꯔꯀꯥꯟꯗ ꯈꯛꯇꯅꯦꯕ ꯑꯩꯅ ꯌꯦꯡꯉꯤꯁꯦ ꯍꯥꯏꯗꯤ ꯂꯣꯏ ꯍꯧꯈ꯭ꯔꯦ ꯍꯥꯏꯔꯒꯗꯤ ꯑꯩ ꯑꯁ ꯄꯥꯈꯠꯇꯔ ꯂꯩꯗꯣꯏꯅꯦꯕ ꯈꯪꯕ꯭ꯔꯥ ꯃꯈꯣꯟ ꯇꯥꯔꯒ ꯑꯩꯈꯣꯏꯕꯨꯡꯉꫭꯍꫭꯏꯅ ꯌꯦꯡꯗꯣꯏꯅꯦ ꯑꯗꯨꯒ ꯑꯩꯅ ꯃꯈꯣꯟꯜ ꯇꯥꯔ ꯂꯩꯗꯣꯏꯅꯦꯕ
ꯎꯝ